ꯑ
ꯆꯩꯁꯦ ꯌꯥꯝꯅꯤꯌꯦꯕꯥ
ꯆꯩ ꯁꯩꯗꯤ ꯆꯥꯅꯤꯡ ꯀꯩꯅꯣ ꯆꯩ ꯌꯥꯝ ꯄꯤꯅꯤꯡꯕ꯭ꯔꯣ
ꯄꯤꯅꯤꯡꯉꯤ
ꯆꯩꯩꯅ ꯄꯤ ꯆꯩꯩꯅ ꯀꯜꯂꯗꯤ ꯑꯩ ꯅꯥꯔꯅꯤ
ꯃꯤꯗ ꯋꯥꯁꯦ ꯕ ꯕ ꯋꯥꯁꯦ ꯍꯪꯗꯕꯤꯗꯀꯣ ꯌꯥꯝ ꯇꯧꯅꯤꯡꯕ ꯑꯃ ꯇꯧꯅꯤꯡꯕ ꯃꯤ ꯑꯃ ꯌꯥꯝ ꯂꯩꯌꯦꯕꯀꯣ
ꯑ ꯍꯣꯏ ꯁꯣꯏꯅꯦ ꯑꯩ ꯍꯌꯦꯡꯗꯩꯩ ꯑꯗꯨꯃꯥꯏꯅ ꯇꯧꯔꯣꯏ ꯑ
ꯑꯣ ꯑꯁꯤ ꯃꯥꯏ ꯈꯨꯠꯁꯤꯟꯅꯒ ꯁꯨꯃꯥꯏꯅ ꯇꯧꯔꯒ ꯀꯣꯛꯇ ꯀꯣꯛ ꯇꯧꯕ
ꯏꯁ ꯀꯤꯟꯅ ꯊꯤꯟꯗꯣꯏꯅꯤ
ꯎꯝ ꯊꯤꯜꯂꯨ ꯊꯤꯜꯂꯨ ꯉꯝꯕꯅꯤ
ꯉꯝꯃꯤꯅ
ꯎꯝ
ꯉꯝꯒꯦ ꯍꯥꯏꯕꯅꯤ ꯑꯗꯣ
ꯎꯝ
ꯉꯝꯗ꯭ꯔꯗꯤ ꯀꯃꯥꯏꯅ ꯍꯥꯏꯗꯣꯏꯕ ꯍꯥ
ꯉꯝꯒꯥꯅꯤ ꯉꯃꯒꯅꯤ ꯀꯤꯟꯅ ꯀꯤꯟꯅꯥ ꯊꯤꯅꯕꯥ ꯁꯨꯛ ꯉꯝꯃꯣꯏ ꯃꯥꯏ ꯃꯁꯛꯇꯨ ꯎꯕꯗ ꯅꯪ ꯉꯝꯃꯔꯣꯏ
ꯑꯁ ꯉꯝꯒꯅꯤꯍꯦ ꯑꯗꯨꯐꯥꯎꯗꯤ ꯅꯪ ꯍꯥꯏ ꯍꯥꯏꯒꯅꯣ
ꯁꯤ ꯀꯤꯖꯌꯦ ꯁꯤ ꯅꯨꯄꯤꯁꯤꯗꯤ ꯍꯥꯏꯔꯅꯤ
ꯏꯁ ꯑꯗꯨꯃꯥꯏꯅ ꯇꯧꯔꯣꯏ
ꯑꯣ ꯐꯩ ꯐꯩ
ꯍꯨꯝ ꯅꯪ ꯉꯁꯥꯏꯗꯣ ꯅꯪ ꯐꯤ ꯁꯨꯕ꯭ꯔꯣ
ꯁꯨꯗꯦ ꯅꯣꯡ ꯆꯨꯕꯗꯣ ꯀꯃꯥꯏꯅ ꯁꯨꯒꯦꯔꯣ
ꯑꯁ ꯅꯣꯡ ꯆꯨꯔꯁꯨ ꯁꯨꯕ ꯌꯥꯏꯅ
ꯐꯥꯎꯕꯥꯝ ꯂꯩꯇꯦ
ꯑꯥꯐꯥꯎꯕꯝ ꯂꯩꯇ꯭ꯔꯁꯨ ꯅꯣꯏ
ꯑꯁ ꯅꯪꯒꯤ ꯅꯪꯒꯤ ꯅꯦꯠꯋꯥꯛꯁꯤꯅꯥ
ꯑꯦꯝꯅꯦꯗꯣ ꯑꯗꯨꯝ ꯈꯔ ꯈꯔ ꯂꯩꯔꯗꯤ ꯅꯨꯡꯉꯥꯏꯅꯦꯕ ꯅꯨꯡꯉꯥꯏꯕꯅꯦ ꯑꯩ ꯅꯦꯠꯋꯥꯛꯁꯦ
ꯎꯝ ꯐꯥꯎꯐꯝ ꯂꯩꯇꯕꯗꯣ ꯀꯩꯗꯧꯕ ꯍꯥꯏꯔꯣ
ꯐꯧꯐꯝ ꯂꯩꯕꯗꯣ ꯀꯩꯅꯣ ꯅꯣꯏꯗꯤ ꯐꯦꯟ ꯂꯩꯗꯅ ꯐꯦꯟꯗꯤ ꯃꯈꯥꯗ ꯑꯗꯨꯝ ꯍꯥꯞꯔꯒ ꯑꯗꯨꯝ ꯀꯪꯍꯟꯕ ꯌꯥꯏꯌꯦꯅ ꯍꯥꯏꯕꯅꯤꯅ
ꯑꯩꯗꯤ ꯐꯦꯟ ꯑꯩꯗꯤ ꯐꯦꯟ ꯊꯥꯕꯗꯣ ꯀꯣꯛ ꯌꯥꯝ ꯆꯤꯛꯏ
ꯀꯣꯛꯆꯤꯒꯁꯨ ꯈꯔ ꯈꯥꯡꯕ ꯌꯥꯏꯅ
ꯑꯥ ꯉꯝꯃꯔꯣꯏ ꯍꯌꯦꯡ ꯐꯖꯅ ꯁꯨ ꯈꯔꯒꯦ ꯍꯌꯦꯡ ꯌꯥꯝꯕ ꯅꯠꯇꯦꯀꯣ ꯐꯨꯔꯤꯠ ꯑꯅꯤ ꯈꯣꯡꯒꯥꯎ ꯂꯣꯏꯔꯦ ꯑꯩꯒꯤ ꯁꯦꯠꯄ ꯗ꯭ꯔꯦꯁꯀ ꯐꯤꯔꯣꯟ
ꯑꯣ
ꯍꯥꯏꯗꯤ ꯑꯩꯗꯤ ꯏꯔꯨꯕ ꯈꯨꯗꯤꯡꯒꯤ ꯁꯨꯏꯌꯦꯕꯀꯣ
ꯑꯣ ꯉꯁꯤꯁꯨ ꯁꯨꯕ꯭ꯔꯣ ꯑꯗꯨꯗꯤ ꯁꯨꯗꯦ
ꯉꯁꯤꯗꯤ ꯇꯟꯗꯅ ꯁꯨꯗ꯭ꯔꯦ ꯍꯌꯦꯡ ꯁꯨꯔꯒꯦꯅ ꯏꯔꯨꯌꯦ ꯉꯥꯁꯥꯏ ꯑꯩ ꯏꯔꯨꯖꯕꯗꯣ
ꯑꯣ ꯑꯩꯉꯣꯟꯗ ꯍꯥꯏꯗꯕ
ꯑꯣ ꯏꯔꯨꯕꯁꯨ ꯅꯪꯉꯣꯟꯗ ꯍꯥꯏꯒꯗ꯭ꯔꯥꯕ
ꯍꯣꯏꯅꯦ ꯍꯥꯏꯒꯗꯕꯅꯤꯅꯦ
ꯑꯩ ꯏꯔꯨꯒꯦ ꯍꯥꯏꯅ
ꯍꯥꯏꯁ
ꯃꯤꯅ ꯀꯧꯕꯕꯨ ꯃꯤꯅ ꯀꯧꯕꯕꯨ ꯇꯥꯗꯕ ꯅꯪꯉꯣꯟꯗ
ꯍꯦ ꯇꯥꯕ꯭ꯔꯣ
ꯇꯥꯗꯦ ꯎꯝ ꯄꯨꯡ ꯄꯨꯡ ꯕꯔꯣ ꯇꯔꯥꯃꯥꯊꯣꯏ ꯇꯥꯕꯗꯣ ꯍꯪꯕ꯭ꯔꯥ ꯅꯪꯁꯦ
ꯑꯪ
ꯅꯪꯒꯤ ꯐꯣꯟꯗꯤ ꯊꯝꯃꯦ ꯅꯪꯒꯤ ꯄꯥꯏꯔꯤꯕꯗꯨꯗꯤ ꯊꯝꯃꯦꯕꯀꯣ ꯑꯗꯨꯒꯀꯣ ꯅꯪꯅ ꯉꯥꯡꯕꯨꯗꯤ ꯂꯣꯏꯅ ꯇꯥꯏꯌꯦꯕ ꯑꯩꯗꯤꯀꯣ ꯑꯗꯣ ꯑꯩꯅ ꯉꯥꯡꯕꯗꯤ ꯅꯪ ꯇꯥꯗꯕꯅꯦꯕ ꯀꯧꯏ ꯀꯧꯏ ꯃꯌꯥꯝ ꯀꯧꯏ ꯑꯗꯨꯒ ꯑꯩꯁꯨ ꯇꯟꯗꯅ ꯀꯧꯗ꯭ꯔꯦ ꯑꯗꯨꯒ ꯅꯪ ꯊꯣꯛꯄ ꯑꯗꯨꯝ ꯂꯩꯍꯟꯈ꯭ꯔꯕ ꯑꯗꯨꯒ ꯂꯥꯁꯇ ꯑꯩꯗꯣ ꯈꯔ ꯁꯥꯎꯅꯤꯡꯉꯦ ꯑꯗꯨ ꯀꯛꯊꯠꯈ꯭ꯔꯦꯀꯣ ꯑꯗꯨꯁꯨ ꯅꯪꯗꯣ ꯈꯪꯗꯕ ꯃꯥꯜꯂꯦ ꯍꯣꯏ ꯑꯩꯁꯨ ꯇꯨꯃꯤꯟꯅ ꯇꯨꯝꯈ꯭ꯔꯕ ꯏꯔꯨꯈ꯭ꯔꯒꯦꯀꯣ ꯑꯗꯨꯒ ꯑꯩꯗꯨ ꯐꯝꯃꯦ ꯐꯝꯃꯒ ꯐꯣꯟ ꯍꯥꯏꯔꯦ ꯌꯦꯡꯒ ꯈꯔ ꯈꯔ ꯍꯤꯞꯄꯒ ꯂꯩꯕꯅꯦꯕ
ꯎꯝ ꯅꯪ ꯑꯗꯨꯗꯤ ꯑꯩ ꯍꯜꯂꯝ ꯍ ꯍꯅꯤꯡꯉ ꯍꯥꯅꯤꯡꯉꯝꯈꯤꯅꯤ
ꯎꯝ ꯍꯣꯢ ꯍꯥꯠꯅꯤꯡꯗꯤ ꯍꯥꯠꯅꯤꯡꯉꯤ ꯅꯪ ꯌꯥꯝ ꯆꯤꯟꯕ ꯃꯥꯜꯂꯦꯅ ꯈꯟ ꯅꯪ ꯌꯥꯝ ꯆꯤꯟ ꯅꯪ ꯌꯥꯝ ꯆꯤꯟꯕ ꯃꯥꯜꯂꯦ ꯈꯟꯈ꯭ꯔꯦ
ꯍꯣꯏ ꯍꯣꯏ ꯍꯣꯏ ꯑꯥꯏ ꯑꯩꯈꯣꯏꯗꯤ ꯑꯩ ꯆꯥ ꯕꯗꯣ
ꯍꯣꯏꯅꯦ ꯅꯪꯕꯨꯗꯤ ꯃꯆꯥ ꯂꯩꯕꯅꯤ ꯆꯤꯜꯂꯝꯒꯅꯤ
ꯆꯅꯤ ꯆꯥꯅꯤ ꯂꯩꯔꯦ ꯑꯗꯨꯒ ꯃꯣꯏꯒꯤ ꯀꯩꯒꯤꯅꯣ ꯂꯣꯏꯁꯤꯟꯕ ꯈꯣꯠꯄꯗꯣ ꯇꯧꯕꯒꯤ ꯊꯕꯛ ꯆꯤꯟꯈ꯭ꯔꯦꯕ ꯍꯧꯖꯤꯛꯀꯥꯟꯁꯦ
ꯍꯣꯏ ꯐꯩꯌꯦ
ꯔꯩ ꯅꯩꯁꯨ
ꯎꯝ
ꯑꯥꯡꯁꯨ ꯑꯗꯨꯃꯥꯏꯅ ꯇꯧꯈ꯭ꯔꯣꯗꯅ ꯅꯥꯔꯥ ꯐꯠꯇ꯭ꯔꯤꯕꯣ
ꯑꯩꯗꯤ ꯄꯣꯁꯨ ꯑꯩ ꯅꯨꯄꯥꯅ ꯂꯣꯏꯅ ꯁꯤꯖꯤꯟꯅꯈ꯭ꯔꯦ
ꯑꯁ ꯑꯗꯨ ꯑꯣꯏꯔꯁꯨ ꯅꯪꯒꯤ ꯅꯆꯥꯟꯅꯅ ꯌꯥꯔꯣꯏꯕ ꯅꯪꯒꯤ ꯃꯇꯝꯗ ꯂꯥꯛꯈꯤꯅꯤ ꯑꯗꯨ ꯒ
ꯑꯩꯉꯣꯟꯗ ꯅꯨꯡꯁꯤꯗꯦ ꯍꯥꯏꯌꯦ ꯑꯩ ꯏꯆꯥꯗꯣ ꯃꯄꯥꯒꯤ ꯃꯅꯥꯛꯇ ꯑꯗꯨꯝ ꯆꯠꯀꯦ ꯍꯥꯏ
ꯎꯝ ꯀꯤꯕꯅꯦ ꯑꯗꯣ ꯍꯣꯏ ꯍꯣꯏ ꯊꯤ ꯇꯧꯕꯅꯦ ꯇꯥꯖꯕ ꯋꯥ ꯅꯠꯇꯦ ꯑꯗꯣ
ꯅꯪꯒꯤ ꯎ
ꯑ ꯁꯦꯡꯕ ꯋꯥ ꯅꯠꯇꯦ ꯗꯣ ꯊꯖꯕ ꯋꯥ ꯅꯠꯇꯦꯕ
ꯑꯩ ꯑꯩꯒꯤ ꯌꯨꯝꯗ ꯂꯥꯛꯑꯣ ꯑꯩꯒꯤ ꯏꯆꯥꯁꯤꯡꯗꯨ ꯌꯦꯡꯉꯣ ꯑꯗꯨꯗꯤ
ꯀꯃꯥꯏꯅꯅ
ꯑꯩꯒꯤ ꯌꯨꯝꯗ ꯂ
ꯅꯪꯒꯤ ꯗꯨ ꯅꯨꯡꯁꯤꯗꯦ ꯀꯥꯏ ꯍꯥꯏꯔꯛꯇꯣꯏꯅꯣ ꯍꯣꯏ
ꯍꯥꯏꯗꯤ ꯍꯥꯏꯗ꯭ꯔꯁꯨ ꯂꯥꯛꯅꯤꯡꯗꯕꯅꯦꯕ ꯃꯃꯥꯒꯤ ꯃꯅꯥꯛꯇ ꯃꯄꯥꯒꯤ ꯃꯅꯥꯛꯇ ꯇꯨꯝ ꯂꯩꯅꯤꯡꯕ
ꯏꯁ ꯋꯥꯊꯤꯅꯦꯗ ꯍꯥ
ꯅꯪ ꯍꯌꯦꯡ ꯍꯌꯦꯡ ꯂꯥꯛꯑꯣ ꯌꯦꯡꯉꯣ
ꯑꯩ ꯍꯥꯏꯒꯦ ꯊꯦꯝꯕ ꯇꯨꯝ ꯂꯩꯅꯤꯡꯕꯅꯦꯕ ꯀꯩꯒꯤ ꯅꯣ ꯍꯥꯏꯔꯦ ꯃꯥꯒꯤ ꯌꯥꯝ ꯅꯨꯡꯁꯤꯕ ꯇꯧꯕꯀꯣ ꯌꯥꯝ ꯀꯩ ꯍꯥꯢꯁꯤꯔ ꯑꯗꯨꯃꯥꯏꯅ
ꯎꯝ ꯑꯩꯈꯣꯏꯗꯤꯀꯣ ꯑꯩꯈꯣꯏꯒꯤꯗꯤꯀꯣ ꯑꯩꯒꯤꯗꯤ ꯀꯣ ꯃꯄꯥꯅ ꯍꯦꯟꯅ ꯇꯧꯕꯒꯤ ꯃꯄꯥ ꯃꯅꯥꯛꯇ ꯂꯩꯅꯤꯡꯉꯦ ꯑꯩꯅ ꯐꯨꯕꯤꯕ ꯅꯪ ꯍꯌꯦꯡ ꯊꯥꯖꯗꯕꯗꯤ ꯌꯦꯡꯕ ꯂꯥꯛꯑꯣ
ꯄꯨꯔꯁꯇꯣ ꯅꯨꯡꯁꯤꯕ ꯍꯥꯎꯔꯥꯎ ꯃꯤꯅꯤꯅ ꯅꯥꯡꯗꯝ
ꯎꯝ
ꯐꯥꯎꯗ꯭ꯔꯣ ꯍꯥ
ꯐꯥꯎꯗꯦ ꯀꯅꯥꯗ ꯅꯨꯡꯁꯤꯗꯨꯢꯅꯣ
ꯇꯥꯕꯔꯣ
ꯑꯧ
ꯅꯨꯡꯁꯤ ꯐꯥꯎꯔꯝꯅꯦꯕ ꯃꯃꯥꯁꯤꯗꯤ ꯃꯆꯥꯗꯩ ꯍꯦꯟꯅ ꯅꯨꯡꯁꯤꯕ ꯑꯃ ꯇꯧꯕꯅꯦꯕꯀꯣ ꯑꯗꯨꯅꯅꯦ ꯇꯧꯕꯅꯦꯕ ꯑꯗꯨꯝ ꯈꯔ ꯂꯩꯗꯤ ꯅꯪ
ꯑꯩꯗꯤ ꯐꯥꯎ ꯑꯩꯗꯤ ꯀꯔꯤꯁꯨ ꯐꯥꯎꯗ꯭ꯔꯦ ꯀꯅꯥꯁꯨ ꯅꯨꯡꯁꯤ
ꯏꯁ ꯏꯁ ꯐꯥꯎꯗ꯭ꯔꯗꯤ ꯅꯪꯒꯤ ꯊꯃꯣꯏꯗ ꯀꯩꯅ ꯁꯥꯕꯅꯣꯅꯦ
ꯅꯨꯡꯅ
ꯏꯁ ꯅꯨꯡꯅ ꯀꯃꯥꯏ ꯀꯔꯤꯔ
ꯃꯤ ꯑꯃꯅ ꯀꯥꯜꯍꯥꯟꯕ ꯍꯥ ꯑꯁꯨꯃꯥꯢꯅ ꯀꯣ ꯑꯣꯄꯔꯦꯁꯟ ꯇꯧꯔꯒ ꯍꯥꯞꯈ꯭ꯔꯕ ꯅꯨꯡꯗꯣ ꯂꯦꯜꯂꯒꯣ ꯍꯥꯞꯄ ꯇꯥꯕꯔꯣ
ꯑꯣ ꯌꯥꯢ ꯍ ꯏꯗꯔ ꯃꯃꯤ ꯑꯃ ꯑꯁꯤ ꯂꯩ ꯄꯥꯛꯇ ꯀꯣ
ꯎꯝ
ꯂꯩꯇ꯭ꯔꯦꯔꯤꯕ ꯑꯗꯨꯒꯨꯝꯕ ꯃꯤꯗꯣ ꯑꯃꯐꯥꯎ ꯊꯦꯡꯅꯗ꯭ꯔꯤꯕ ꯅꯪꯒꯤꯗꯤ
ꯑꯩꯅ ꯑꯍꯥꯟꯕꯅꯤ ꯅꯠꯇ꯭ꯔꯥ ꯑꯩ ꯑꯍꯥꯟꯕꯅꯤ
ꯅꯠꯇꯦ ꯑꯍꯥꯟꯕ ꯅꯠꯇꯦ ꯅꯪꯁꯨ ꯌꯥꯎꯗꯦ ꯈꯪꯗꯦ ꯑꯩ ꯅꯪꯁꯨ ꯌꯥꯗꯦꯕ
ꯃꯥꯅꯤ ꯑꯩꯒꯤ ꯑꯩꯒꯤ ꯊꯃꯣꯏꯗꯣ ꯑꯩ ꯅꯨꯡꯅ ꯄꯥꯜꯂꯦ ꯍꯥꯏꯕꯁꯦ ꯈꯪꯗꯕ ꯃꯥꯜꯂꯤ
ꯅꯨꯡꯅ ꯅꯨꯡꯗꯣ ꯅꯨꯡꯗꯪꯅ ꯊꯨꯀꯥꯏꯕꯤꯒꯦ
ꯊꯨꯒꯥꯏꯕ ꯉꯝꯃꯣꯏ ꯑꯩꯒꯤ ꯅꯨꯡꯁꯤꯗꯤ ꯌꯥꯝꯅ ꯀꯃꯥꯏ ꯍꯥꯏꯅꯤ ꯃꯤꯒ ꯃꯥꯟꯅꯗꯕꯀꯣ ꯈꯔ ꯈꯔ ꯀꯩꯅꯣꯝ ꯇꯧꯋꯦꯕ ꯇꯣꯞ ꯇꯣꯞꯄ ꯑꯣꯏꯌꯦꯕꯀꯣ
ꯎꯝ
ꯉꯝꯃꯣꯏꯕ
ꯍꯣꯏ ꯍꯣꯏ ꯉꯝꯃꯣꯏꯞ ꯅꯨꯡꯗꯪꯅꯗꯤ ꯉꯝꯒꯅꯤ
ꯉꯝꯂꯣꯏꯅ ꯍꯥꯏꯗꯣ ꯈꯔ ꯇꯣꯞ ꯇꯣꯞꯄ ꯑꯣꯏꯌꯦ ꯉꯝꯃꯣꯏ ꯍꯥꯏꯕꯗꯣ ꯅꯣꯏꯅ ꯀꯔꯤꯁꯨ ꯄꯥꯏꯕ ꯉꯝꯃꯣꯏ ꯍꯦꯛ ꯄꯥꯏꯒꯦ ꯇꯧꯕꯒ ꯅꯣꯏ ꯄꯥꯏ
ꯢꯁ ꯉꯝꯒꯅꯤ ꯉꯝꯒꯅꯤ ꯀꯥꯡꯁꯦ ꯌꯥꯝꯃꯤꯗꯥ
ꯏꯁ ꯅꯪ ꯀꯥꯡ ꯌꯥꯝ ꯆꯤꯛꯄ ꯃꯥꯜꯂꯦ
ꯍꯥꯏꯅꯦ ꯍꯥꯏꯅꯦ ꯆꯤꯛꯄꯒꯤꯅꯦ ꯌꯥꯝꯃꯦ ꯍꯥꯏꯔꯤꯁꯦ ꯇꯥꯗ꯭ꯔꯣ
ꯀꯥꯡ ꯍꯤꯗꯥꯛ ꯊꯥꯎ
ꯍꯤꯗꯥꯛ ꯊꯥꯒꯅꯣ ꯊꯥꯔꯒ ꯁꯤꯗꯦ ꯃꯣꯢꯁꯦ ꯍ
ꯁꯤꯗꯕ ꯑꯣꯢꯔꯝꯒꯅꯤ ꯑꯗꯨ ꯅꯠꯇꯕ ꯀꯥꯡ ꯍꯤꯗꯥꯛ ꯑꯃ ꯗꯨꯛ ꯃꯥꯟꯕ ꯑꯃ ꯂꯩꯕꯅꯦꯕꯀꯣ ꯑꯗꯨ ꯊꯥꯎ ꯑꯗꯨ ꯐꯕꯅꯦ
ꯑꯗꯨ ꯊꯔꯥꯗꯤ ꯁꯤꯒꯥꯗꯔꯣ
ꯁꯤꯒꯅꯤ ꯂꯨꯄꯥ ꯇꯔꯥ ꯄꯤꯕꯅꯦ ꯄꯦꯀꯦꯠ ꯃꯆꯥ ꯑꯗꯨ ꯁꯤꯕꯅꯦ
ꯑꯩꯈꯣꯌꯒꯤ ꯂꯨꯄꯥ ꯅꯨꯄꯥ ꯅꯥꯠꯇꯦꯅꯦ ꯀꯔꯤꯅꯣ ꯅꯤꯐꯨ ꯍꯥꯌꯔꯒꯥ ꯀꯤꯌꯥꯔꯥ ꯑꯗꯨꯃꯥꯏꯍꯥꯏꯕꯅꯦ ꯑꯗꯣ ꯍꯠꯂꯥ ꯁꯤꯈꯔꯦꯕ ꯃꯣꯏꯗꯣ ꯎꯝ
ꯎꯝ ꯁꯤꯕꯅꯤ
ꯑ ꯑꯥ ꯗꯨꯛ ꯍꯥꯏꯔꯤꯁꯦ ꯃꯅꯝꯁꯨ ꯖꯠ ꯖꯠ ꯂꯩꯗꯅ ꯑꯇꯥꯡꯕ ꯂꯩꯕ꯭ꯔꯥ
ꯅꯠꯇꯦ ꯑꯗꯨ ꯅꯠꯇꯦ ꯃꯣꯏꯒꯤꯀꯣ ꯅꯠꯇꯦ ꯑꯗꯨꯗꯤ ꯅꯠꯇꯦ ꯎꯟ ꯀꯥꯡꯒꯤ ꯗꯨꯞ ꯂꯩꯕꯅꯦꯕ
ꯑꯣ ꯑꯣ
ꯀꯥꯡ ꯀꯥꯡ ꯍꯥꯠꯄꯒꯤ
ꯑꯣ
ꯑꯗꯨ ꯑꯗꯨ ꯅꯨꯡꯉꯥꯏ ꯍꯥꯏꯌꯦ ꯃꯤꯅ ꯃꯤꯅꯁꯨ ꯍꯥꯏꯅꯩꯌꯦꯕꯀꯣ ꯀꯥꯡꯗꯣ ꯌꯥꯝ ꯁꯤꯌꯦꯅ ꯁꯨꯃꯥꯏꯅ ꯍꯥꯏꯅꯕ ꯐꯁꯨ ꯐꯩꯌꯦ ꯀꯥ ꯑꯗꯨꯃꯥꯏꯅ ꯍꯥꯏꯕꯅꯤꯅ ꯑꯗꯨꯒꯤ ꯍꯥꯏꯕꯤꯕ
ꯉꯁꯤ ꯈꯛꯇꯪ ꯇꯥꯏꯌꯦ ꯑꯗꯨꯒꯨꯝꯕꯗꯣ
ꯑꯣ ꯑꯩꯈꯣꯏꯒꯤ ꯁꯤꯗ ꯌꯣꯟꯕꯅꯦ ꯑꯩꯈꯣꯏꯒꯤ ꯁ꯭ꯋꯥꯏ ꯗꯀꯣ ꯌꯣꯟꯕꯅꯦ ꯑꯩꯒꯤ ꯅꯨꯄꯥꯗꯀꯣ ꯍꯌꯦꯡ ꯂꯩꯔꯒ ꯊꯤꯜꯂꯛꯍꯜꯂꯛꯀꯦ ꯅꯪꯒꯤꯗ
ꯅꯣꯛꯀꯅꯣ ꯑꯗꯨꯃꯥꯏꯅꯥ ꯇꯅꯤꯡꯗꯦ ꯌꯦꯟꯁꯤꯡꯅ ꯍꯣꯡꯕ ꯍꯧꯔꯛꯏꯅꯦ ꯀꯩꯒꯤꯅꯣ ꯃꯇꯝꯁꯦ ꯊꯦꯡꯕꯒꯤꯔꯣ
ꯍꯌꯦꯡ ꯅꯠꯇꯦꯡ ꯏꯌꯨ ꯑꯣꯏꯈ꯭ꯔꯦ ꯍꯧꯒꯠꯂꯣ ꯍꯥꯏꯕꯅꯤ ꯅꯪꯗꯣ ꯃꯁꯥꯏꯗꯒꯤ ꯇꯨꯝꯕ ꯃꯥꯂꯒ
ꯇꯨꯝꯁꯨ ꯇꯨꯝꯗꯅ ꯀꯃꯥꯏ ꯍꯧꯒꯠꯇꯣꯏꯒ
ꯅꯣꯏꯒꯤꯗꯤ ꯅꯨꯪꯉꯟꯈꯔꯥꯕꯣ ꯑꯩꯈꯣꯏꯗꯤ ꯌꯥꯝꯅ ꯃꯝꯅꯤꯌꯦ
ꯅꯣꯡꯉꯥꯟꯗꯦ ꯃꯣꯏꯗꯣ ꯂꯨꯍꯅꯤꯡꯉꯥꯏ ꯅꯨꯄꯤ ꯆꯦꯅꯤꯡꯉꯥꯏ ꯂꯩꯌꯦ ꯍꯥꯏꯕꯒꯤ ꯁꯤꯒꯅꯥꯜ ꯀꯕ
ꯑꯣ ꯍꯣ ꯑꯣ ꯅꯨꯄꯤ ꯁꯦꯅꯤꯡꯉꯦ ꯍꯥꯏꯕ꯭ꯔꯣ ꯍꯧꯖꯤꯛꯇꯣ
ꯑꯣ ꯑꯗꯨꯃꯥꯏꯅ ꯍꯥꯏꯌ
ꯅꯨꯃꯤꯗꯥꯡ ꯅꯨꯃꯤꯗꯥꯡꯁꯤꯗ
ꯍꯣꯏ ꯅꯦ ꯅꯨꯃꯤꯗꯥꯡꯁꯤꯗꯅꯦ ꯇꯧꯒꯗꯕꯗꯣ
ꯌꯥꯔꯦ
ꯎꯝ ꯅꯨꯃꯤꯗꯥꯡꯒꯗꯅꯦ ꯇꯧꯒꯗꯕꯗꯣ ꯃꯣꯏꯗꯣ
ꯑꯣ ꯐꯩ ꯐꯩ
ꯑꯩꯅ ꯍꯥꯏꯕꯁꯦ ꯆꯨꯝꯗ꯭ꯔ ꯑꯣꯏꯔꯝꯕ ꯅꯠꯇꯦ ꯃꯤ ꯂꯣꯏꯅꯥꯃꯛ ꯈꯪꯕꯥ ꯋꯥꯌꯦ ꯑꯩꯅ ꯁꯦꯝꯕꯅꯠꯇꯦ
ꯍꯣꯏ ꯆꯨꯝ ꯍꯣꯏ ꯍꯣꯏ ꯆꯨꯝꯃꯦꯆꯨꯝꯃꯦ ꯆꯨꯝꯃꯦ ꯃꯥꯅꯦꯃꯥꯅꯦ
ꯀꯩꯅꯣ ꯏꯃꯨꯡꯒꯤ ꯅꯃꯥꯟꯅꯕꯤꯁꯤꯡꯗꯤ ꯂꯣꯏ ꯇꯨꯝꯈ꯭ꯔꯕꯣ
ꯑꯩꯗꯤ ꯑꯩ ꯅꯨꯄꯥꯒꯤ ꯌꯨꯝꯗ ꯂꯩꯌꯦ
ꯑꯣ ꯑꯗꯨ
ꯑꯩ ꯌꯨꯝ ꯄꯥꯜꯂꯦ ꯍꯥꯏꯕꯗꯨ ꯅꯪ ꯈꯪꯗꯕ꯭ꯔꯥ
ꯈꯪꯗꯦ ꯍꯧꯖꯤꯛ ꯈꯛꯇ ꯈꯪꯉꯤ ꯅꯣꯡꯀꯌꯥ ꯁꯨꯈ꯭ꯔꯦ ꯅꯣꯡ ꯑꯣ
ꯑꯩ ꯅꯪꯒꯤ ꯅꯥꯆ
ꯑꯩꯒꯤ ꯏꯆꯥ ꯅꯨꯨꯄꯤ ꯑꯃ ꯂꯩꯈ꯭ꯔꯦ
ꯑꯣ ꯃꯆꯥꯅꯨꯄꯤꯗꯣ ꯑꯩꯅ ꯅꯍꯥꯟꯃꯨꯛ ꯊꯦꯡꯅꯕꯗ‌ꯣ ꯑꯣꯏꯔꯝꯒꯅꯤ ꯑꯩꯅꯀꯣ ꯅꯆꯥꯅꯨꯄꯤ
ꯑꯉꯥꯡ ꯌꯥꯝ ꯑꯣꯏꯔꯤꯌꯦ
ꯍꯣꯏꯅꯦ
ꯆꯍꯤ ꯆꯍꯤ ꯑꯍꯨꯝꯗ ꯉꯥꯏꯔꯤꯗ ꯏꯆꯥ ꯅꯨꯄꯤꯗꯣ
ꯍꯣꯏꯅꯦ ꯌꯥꯝ ꯐꯨꯅꯤꯡꯕ ꯂꯩꯕꯗꯣ ꯃꯅꯥ ꯌꯥꯝ ꯀꯟꯕꯗꯣ ꯑꯣ
ꯑꯩꯈꯣꯏ ꯏꯆꯥꯅꯨꯄꯤꯗꯤ ꯐꯨꯅꯤꯡꯗꯕꯅ‌ꯦ ꯅꯨꯡꯁꯤꯕꯅ‌ꯦ ꯌꯥꯝꯅ
ꯑꯗꯨ ꯌꯥꯝ ꯂꯝ ꯍꯦꯜꯂꯤ ꯅꯪꯒꯤ ꯃꯃꯥꯡꯗ ꯇꯧꯗ‌ꯦꯅꯤ ꯑꯩꯒꯤ ꯃꯃꯥꯡꯗꯗꯤ ꯇꯧꯋꯦ ꯅꯪꯒꯤ ꯅꯆꯥꯗꯣ ꯀꯩꯅꯣ ꯇꯧꯋꯦꯕ ꯅꯪꯒꯤ ꯅꯆꯥ ꯅꯨ
ꯑꯣ ꯃꯄꯥꯥꯟꯅ ꯅꯍꯥꯟ ꯄꯨ ꯃꯄꯥꯥꯅ ꯅꯍꯥꯟ ꯄꯨꯊꯣꯛꯈꯤꯗ ꯃꯥꯗꯤ ꯆꯠꯄꯁꯨ ꯍꯩꯇ꯭ꯔꯤꯌꯦ
ꯑ ꯑꯗꯨꯅꯦ ꯑꯩꯅ ꯐꯨꯅꯤꯡꯔꯤꯁꯦ ꯑꯩ ꯅꯠꯇ꯭ꯔꯗꯤ ꯑꯥ ꯌꯨꯝꯗ ꯑꯗꯨꯒꯤ ꯅꯠꯇ꯭ꯔꯒ ꯄꯥꯟ ꯄꯨꯊꯣꯛꯄ ꯗꯨꯒꯥ ꯃꯥ ꯀꯩ ꯇꯧꯋꯦ ꯀꯩ ꯇꯧꯋꯦꯁꯨ ꯌꯦꯡꯁꯤꯟꯗꯕ ꯐꯨ ꯐꯨꯒꯦ